ꯇꯥꯏꯑꯦ ꯀꯔꯤꯒꯤ ꯑꯁꯨꯃꯥꯏ ꯃꯨꯠꯄ꯭ꯔꯥꯀꯣ
ꯀꯩꯅꯣ ꯑꯗꯣ ꯃꯨꯠꯀꯅꯤ ꯑꯗꯨꯗꯤ ꯑꯗꯨꯗꯤ ꯑꯗꯨꯝ ꯌꯥꯏꯌꯦ
ꯍꯥꯏꯕꯗꯤ ꯃꯥꯒꯤ ꯀꯩꯅꯣ ꯁꯨꯗꯦꯅ ꯑꯗꯨꯒꯤ ꯍꯥꯏꯕꯅꯤꯗ
ꯑꯗꯨꯒꯤꯗ ꯑꯣꯏꯅ ꯍꯣꯔꯦꯟ ꯀꯩꯅꯣꯝ ꯋꯥꯆꯦꯞꯗ ꯍꯥꯏꯔꯛꯀꯦꯀꯣ
ꯑꯣꯈ‌ꯦ
ꯑꯩ ꯀꯔꯤ ꯀꯔꯤ ꯀꯔꯝꯕ ꯀꯩꯅꯣꯗ ꯌꯥꯎꯔꯕ꯭ꯔꯣ ꯀꯥꯎꯍꯧꯗꯣꯏꯅꯦ
ꯋꯥꯔꯤ ꯁꯥ
ꯑꯗꯨ ꯋꯥꯔꯤ ꯁꯥꯕꯅꯣ ꯀꯥꯏꯅ ꯌꯥꯎꯒꯕ꯭ꯔ‌ꯣ
ꯋꯥꯔꯤ ꯁꯥꯕꯁꯦ ꯑꯗꯨꯝ ꯇꯣꯄꯤꯛꯇꯣ ꯂꯣꯏꯁꯤꯟꯈ꯭ꯔꯦ ꯑꯃ ꯑꯃ ꯑꯃꯨꯛ ꯍꯧꯔꯛꯎ
ꯑꯁ ꯃꯗꯨꯒꯤ ꯇꯣꯄꯤꯛꯇꯣ ꯂꯣꯏꯈ꯭ꯔꯕꯣ ꯑꯗꯤ ꯂꯣꯏꯗ꯭ꯔꯤꯕ꯭ꯔꯥ ꯍꯥꯏꯔꯒ ꯅꯪ ꯀꯔꯝꯕ ꯐꯣꯟ ꯁꯤꯖꯤꯟꯅꯕ꯭ꯔꯣ
ꯑꯩꯁꯦꯀꯣ ꯑꯩꯗꯤ ꯀꯩꯅꯣ ꯑꯣꯅꯔ ꯁꯤꯖꯤꯟꯅꯩꯌꯦ
ꯀꯦꯃꯦꯔꯥ ꯐꯣꯟꯅꯤ ꯃꯤ ꯃꯆꯥꯗꯤ
ꯀꯔꯤꯅꯣ ꯀꯔꯤꯅꯣ ꯑꯩꯒꯤ ꯀꯩꯅꯣ ꯀꯩꯅꯣ ꯀꯩꯅꯣ ꯀꯨꯏꯔꯕꯅꯦ ꯀꯨꯏꯔꯕꯅꯦ ꯑꯅꯧꯕ ꯑꯅꯧꯕ ꯂꯧꯅꯤꯡꯉꯥꯏ ꯇꯧꯒꯦ ꯍꯥꯏꯔꯒ ꯂꯧꯕ ꯐꯪꯗ꯭ꯔꯤ
ꯑꯅꯧꯕ ꯐꯪꯗ꯭ꯔꯤ ꯍꯥꯏꯕꯗꯤ ꯀꯔꯤꯅꯣ ꯄꯩꯁꯥ ꯂꯩꯇꯦꯕꯣ ꯅꯠꯇ꯭ꯔꯒ ꯃꯇꯝ ꯂꯩꯇꯦꯕ꯭ꯔꯣ
ꯄꯩꯁꯥ ꯋꯥꯠꯄ
ꯑꯆꯥꯥ ꯀꯩꯅꯣ ꯅꯣꯏꯅ ꯃꯄꯥꯟ ꯇꯝꯃꯒ ꯄꯩꯁꯥ ꯁꯣꯟ ꯂꯧꯅꯤꯡꯉꯦ ꯄꯩꯁꯥ ꯋꯥꯠꯄ ꯍꯥꯏꯕꯗꯤ
ꯑꯦ ꯀꯔꯤꯅꯣ
ꯀꯔꯤꯅꯣ
ꯀꯔꯤꯒꯤꯅꯣ ꯃꯄꯥꯟꯗ ꯃꯄꯥꯟꯗ ꯂꯩꯔ ꯅꯪꯗꯤ ꯀꯔꯤ ꯈꯟꯕ꯭ꯔꯥ
ꯃꯄꯥꯟꯗ ꯂꯩꯔꯗꯤ ꯎꯝ ꯀ ꯑꯦꯐꯣꯔꯗꯦꯕꯜ ꯑꯣꯏꯕꯒꯤ ꯊꯣꯛꯄ ꯅꯠꯇ꯭ꯔꯣ
ꯑꯗꯨ ꯑꯣꯏꯔꯁꯨ ꯄꯩꯁꯥ ꯆꯪꯐꯝ ꯌꯥꯝꯃꯤꯅ ꯂꯥꯏꯔꯤꯛ ꯇꯝꯕ ꯍꯥꯏꯕꯁꯤꯗꯤ
ꯎꯝ ꯑꯗꯨꯗꯤ ꯅꯣꯏꯒꯤ ꯏꯁꯀꯣꯂꯔꯁꯤꯞ ꯀꯌꯥ ꯐꯪꯒꯦ
ꯑꯩꯈꯣꯏꯒꯤ ꯏꯁꯀꯣꯂꯥꯔꯁꯤꯞꯇꯤꯀꯣ ꯎꯝ ꯇ꯭ꯋꯦꯟꯇꯤ ꯁꯨꯗꯦ
ꯀꯨꯟ ꯁꯨꯨꯗꯦꯕ
ꯍꯣꯏ ꯁꯇꯦꯠ ꯁꯇꯦꯠ ꯏꯁꯇꯦꯠ ꯏꯁꯇꯦꯠ ꯃꯇꯨꯡ ꯑꯣꯏꯅ ꯆꯠꯂꯤ ꯍꯥꯏ ꯑꯩꯈꯣꯏ ꯏꯁꯇꯦꯠꯇꯤ ꯌꯥꯗ꯭ꯔꯦ ꯀꯨꯟꯐꯥꯎ ꯄꯤꯗꯦ
ꯇꯔꯥꯇꯔꯦꯠꯀ ꯆꯥꯃꯉꯥꯗꯔꯣ
ꯇꯔꯨꯛ ꯇꯔꯦꯠ ꯅꯣ ꯑꯩꯠꯇꯤꯟ
ꯑꯣ ꯇꯔꯥꯅꯤꯄꯥꯟꯀꯣ
ꯎꯝ ꯇ꯭ꯔꯥꯇꯔꯨꯛ ꯇꯔꯥꯇꯔꯦꯠ ꯎꯝ
ꯌꯥꯏꯅ ꯑꯗꯨ ꯅꯣꯏꯒꯤꯗꯣ ꯄ꯭ꯔꯣꯐꯦꯁꯅꯦꯜ ꯆꯤꯡꯗꯕ꯭ꯔꯣ
ꯆꯤꯡꯉꯤꯅ ꯆꯤꯡꯉꯁꯨꯨ ꯁ꯭ꯇꯦꯠ ꯏꯁꯦꯠꯀꯤ ꯃꯇꯨꯡ ꯏꯜꯂꯤ ꯍꯥꯏꯌꯦꯕꯀꯣ ꯁꯤꯛꯀꯤꯝ ꯑꯔꯨꯅꯥꯆꯜ ꯒꯤꯀꯣ ꯃꯣꯏꯗꯤ ꯊ꯭ꯔꯤ ꯁꯤꯛꯁꯇꯤ ꯁꯚꯦꯟꯇꯤ ꯑꯩꯠꯇꯤ ꯐꯪꯕꯅꯦ ꯃꯣꯏꯗꯤ ꯈꯪꯕ꯭ꯔꯥ
ꯎꯝ
ꯑꯩꯈꯣꯏꯗꯤ ꯑꯩꯈꯣꯏ ꯁ꯭ꯇꯦꯠꯇꯤ ꯌꯥꯗ꯭ꯔꯦ
ꯁꯣꯔꯤ ꯌꯥꯗ꯭ꯔꯦ ꯌꯥꯗ꯭ꯔꯦ
ꯁꯥꯕ꯭ꯔꯣ ꯏꯪꯕ꯭ꯔꯣ ꯅꯪꯒꯤ ꯍꯧꯖꯤꯛ
ꯁꯥꯗꯤ ꯁꯥꯔꯕꯅꯤ ꯉꯁꯥꯏ ꯅꯣꯡ ꯇꯥꯕꯒꯤ ꯑꯃꯨꯛꯀ ꯏꯪꯕꯒꯨꯝ ꯁꯥꯕꯒꯨꯝꯅ ꯂꯩ ꯑꯩꯅ ꯐꯦꯟꯗꯣ ꯑꯅꯤ ꯊꯥꯕ
ꯎꯝ
ꯁꯥꯏꯠ ꯑꯅꯤ ꯊꯥꯕꯗ ꯑꯁ ꯌꯥꯗꯦ ꯈꯅꯥꯎ ꯉꯥꯏꯈꯣ ꯑꯃꯔꯛ ꯏꯁꯤꯡ ꯊꯛꯀꯦꯀꯣ
ꯎꯝ ꯎꯝ ꯁꯠ ꯁꯠ ꯊꯛꯑꯣ
ꯈꯅꯥꯎ ꯅꯥꯃꯟꯕꯒꯤ ꯅꯣꯡꯗ ꯉꯔꯥꯡꯗꯣ ꯁ꯭ꯀꯨꯇꯤꯗ ꯍꯜꯂꯛꯄ ꯀꯥꯟꯗ ꯂꯝꯕꯤꯗꯒꯤ ꯅꯣꯡ ꯀꯩꯅꯣ ꯇꯧꯕ ꯊꯦꯡꯅꯕ ꯍꯥꯏꯇꯥꯔꯦ ꯅꯣꯡ ꯇꯥꯔꯛꯄ
ꯎꯝ
ꯐꯨꯔꯤꯠ ꯐꯤꯔꯣꯟ ꯈꯔ ꯆꯣꯈ꯭ꯔꯦ ꯑꯗꯨꯗꯨꯒꯤ ꯈꯅꯥꯎꯁꯨ ꯈꯔ ꯅꯥ ꯍꯦꯟꯅ ꯅꯥꯕ ꯃꯥꯜꯂꯦ
ꯑꯗꯨꯗꯤ ꯏꯪꯉꯗꯤ ꯐꯦꯟ ꯃꯨꯠꯊꯠꯄ ꯌꯥꯏꯌꯦꯅ ꯏꯪꯉꯗꯤ
ꯏꯪꯉꯗꯤ ꯀꯩꯗꯧꯋꯦꯕ
ꯏꯪꯉꯗꯤ ꯌꯥꯝ ꯁꯥꯗꯦ ꯍꯥꯏꯔꯗꯤ ꯐꯦꯟ ꯃꯨꯠꯊꯠꯄ ꯌꯥꯏꯌꯦꯅ
ꯑꯁ ꯑꯩꯗꯤ ꯍꯨꯃꯥꯡ ꯁꯧꯀꯜꯂꯦ ꯍꯟꯗꯛꯇꯤ
ꯈꯤ ꯗ꯭ꯔꯦꯁ ꯊꯣꯛꯑ ꯂꯩꯕ ꯑꯗꯨꯒꯤ ꯕꯣꯗꯤꯗꯨ ꯈꯔ ꯁ꯭ꯋꯦꯠꯇꯨ ꯀꯟꯁꯇꯦꯟꯂꯤ ꯁ꯭ꯋꯦꯠ ꯇꯧꯍꯟꯗꯕꯤ ꯐꯦꯟ ꯑꯅꯤ ꯊꯥ ꯂꯩꯕꯅꯤꯗ ꯑꯩꯅ
ꯎꯝ
ꯀꯥꯏꯗꯦꯗ ꯅꯥꯗ꯭ꯔꯗꯤ ꯂꯣꯏꯔꯦ ꯐꯦꯟ ꯊꯥꯔꯒ ꯑꯩꯁꯦ ꯑꯦꯛꯖꯥꯝ ꯃꯥꯃꯥꯡ ꯂꯩꯗꯤ ꯊꯣꯛꯄ ꯌꯥꯏ ꯑꯩꯈꯣꯏ ꯏꯁꯇꯦꯠꯀꯤ
ꯑꯣ ꯅꯪ ꯑꯗꯨꯗꯤ ꯗꯤꯁꯇ꯭ꯔꯤꯛꯇꯤ ꯌꯥꯏꯀꯣ ꯇꯥꯕ꯭ꯔꯣ ꯍꯜꯂꯣ ꯇꯥꯗꯕ꯭ꯔꯥ ꯍꯜꯂꯣ